ꯑꯁ ꯋꯥꯔꯤ ꯅꯨꯡꯉꯥꯏꯔꯦ ꯍꯥꯏꯔꯒ ꯊꯥꯝꯃꯦꯕ ꯇꯜꯂꯦꯗ ꯑꯩ
ꯎꯝ ꯑꯗꯨꯃꯥꯏ ꯍꯥꯏꯒ‌ꯦ ꯇꯧꯏ
ꯑꯗꯨꯅꯦ ꯑꯩꯗꯤ ꯁꯦꯝꯗꯁꯨ ꯍꯥꯏꯔꯒ ꯂꯩꯕꯅꯦ ꯑꯩꯗꯤ ꯑꯗꯨꯝ ꯑꯩꯗꯤ ꯊꯥꯗꯣꯛ ꯊꯥꯗꯣꯛꯅꯤꯡꯗ꯭ꯔꯦꯕ ꯑꯩꯗꯤ ꯃꯥꯏꯂꯝꯕꯨꯗꯤꯀꯣ ꯍꯣꯏ ꯃꯥꯅ ꯍꯣꯏ ꯏꯁꯣꯔꯅꯕꯨ ꯀꯩꯅꯣ ꯇꯧꯔꯗꯤ ꯃꯥꯅ ꯑꯃꯨꯛꯀ ꯑꯇꯣꯞꯄ ꯍꯣꯡꯈ꯭ꯔꯗꯤ ꯍꯣꯡꯈ꯭ꯔꯦ ꯑꯗꯨ ꯅꯠꯇ꯭ꯔꯗꯤ ꯑꯩꯗꯤ ꯍꯣꯡꯉꯣꯏꯗ ꯑꯩꯗꯤ ꯗꯤ ꯃꯥꯁꯨ ꯍꯣꯡꯅꯤ ꯍꯣꯡꯉꯣꯏ
ꯍꯣꯡꯉ‌ꯣꯏꯗ ꯑꯗꯨꯝ ꯀꯩꯅꯣ ꯃꯤꯗꯤ ꯎꯝ ꯀꯔꯤ ꯍꯥꯏꯁꯤ꯭ꯔꯥ ꯑꯩ ꯍꯥꯏꯕ ꯍꯥꯏꯗꯤ ꯑꯗꯨꯃꯥꯏ ꯀꯩꯅꯣ ꯇꯧꯕ ꯊꯥꯖꯕ ꯌꯥꯕ ꯃꯤꯅꯤꯅ
ꯑꯩꯌꯥ ꯑꯩꯗꯤ ꯃ‌ꯦꯂꯝ ꯆꯝꯃꯦ ꯑꯁꯦꯡꯕꯒꯤꯀꯣ ꯑꯦ ꯇꯁꯦꯡꯅ ꯍꯥꯏꯕꯤꯒ‌ꯦ ꯑꯩ ꯑꯗꯨꯝ ꯂꯩꯌ‌ꯦꯅ ꯅꯍꯥꯟꯁꯨ ꯎꯝ ꯅꯍꯥꯟꯁꯨ ꯃꯥꯅ ꯂꯧꯕ ꯂꯥꯛꯑꯦ ꯍꯥꯏꯌ‌ꯦꯅ ꯑꯗꯨꯝ ꯋꯥꯔꯤꯕꯨꯗꯤ ꯁꯥꯏꯌꯦꯕꯀꯣ ꯁꯥꯏꯌꯦ ꯑꯗꯣ ꯀꯩ ꯀꯩ ꯍꯥꯏ ꯁꯦ ꯂꯝꯕꯤꯁꯨ ꯑꯩꯅ ꯑꯩꯅ ꯂꯦꯐꯇ ꯆꯠꯀꯅꯤ ꯃꯥꯅ ꯔꯗꯥꯥꯏꯠ ꯆꯠꯀꯅꯤ ꯁꯨꯃꯥꯏꯅ ꯆꯠꯂꯤ ꯏꯕꯟꯅꯤꯗꯤ ꯀꯔꯤꯒꯤꯅꯣ ꯈꯪꯗꯦ
ꯑꯗꯣ ꯀꯔꯤꯅꯣ ꯀꯔꯤ ꯊꯕꯛꯀꯤ ꯋꯥꯔꯤꯒꯨꯝꯕ ꯁꯥꯔꯒ ꯑꯗꯨꯝ ꯌꯨꯝ ꯌꯧꯈ꯭ꯔꯦ
ꯎꯝ
ꯑ ꯏꯕꯥꯅꯤꯗꯤ ꯆ ꯃꯦꯟꯃꯟ ꯂꯝꯗꯤ ꯑꯩꯗꯤ ꯁꯤꯒꯨꯝꯕ ꯅꯨꯄꯥ ꯑꯃꯁꯨ ꯊꯦꯡꯅꯗ꯭ꯔꯦ ꯑꯩꯗꯤ
ꯏꯆꯝ ꯆꯝꯃꯦ ꯐ‌ꯦꯡꯕ ꯀꯅꯥꯅ ꯅꯨꯄꯤꯕꯨ ꯌꯨꯝ ꯆꯠꯂꯣ ꯍꯥꯏꯅ ꯇꯥꯟꯕ ꯅꯨꯄꯥ ꯂꯩꯕ꯭ꯔꯅꯦ
ꯁꯦꯝꯊ‌ꯦꯒꯤ ꯌꯨꯝ ꯆꯠꯂꯣ ꯍꯥꯏꯕꯁꯤꯗꯤ ꯌꯥꯏꯌ‌ꯦ ꯌꯥꯕꯖꯥꯠꯅꯤ
ꯌꯥꯕꯖꯥꯠꯅꯤꯗ ꯌꯥꯕꯖꯥꯠꯅꯤ
ꯃꯥꯅ ꯀꯥꯎꯊꯣꯛꯄꯤꯔꯣ ꯅꯪ ꯅꯨꯄꯤꯁꯨ ꯌꯥꯕ
ꯑꯗꯨ ꯑꯩꯗꯤ ꯂꯥꯛꯅꯤꯡꯗꯦ ꯍꯥꯏ ꯃꯥꯅ ꯂꯥꯛꯑꯣ ꯂꯥꯛꯑꯣ
ꯅꯠꯇꯦꯗ ꯅꯨꯃꯤꯠ ꯑꯃ ꯆꯥꯛ ꯆꯥꯃꯤꯟꯅꯖꯦ
ꯇꯜꯂꯦꯗ
ꯈꯟ ꯈꯟꯂꯨꯔꯒ ꯑꯩꯗꯤ ꯌꯥꯝ ꯅ‌ꯣꯡꯅꯤꯡꯕꯅ‌ꯦ ꯅꯨ ꯅꯨꯄꯥꯅ ꯍꯥꯏꯕꯤꯗꯕꯅꯤꯅ ꯅꯨꯄꯤꯅ ꯑꯗꯨꯝ ꯍꯥꯏꯕ ꯇꯥꯔꯦ ꯀ‌ꯣ ꯍꯥꯏꯅ
ꯑ
ꯑꯩꯈꯣꯏ ꯑꯩꯈꯣꯏꯅ ꯀꯩꯅꯣ ꯇꯧꯕ ꯇꯥꯔꯦꯕ
ꯇꯧꯕ ꯇꯥꯔꯦ ꯂꯨꯄꯥ ꯊꯣꯛꯇꯕꯅꯤꯅ ꯎꯝ
ꯇꯎꯅꯤ ꯅꯪꯦ ꯁꯤꯃ
ꯑꯁ ꯉꯔꯥꯡꯗꯣ ꯃꯥꯒꯤꯅꯦ ꯃꯄꯥꯒꯤ ꯒꯤ ꯃꯄꯥ ꯃꯄꯥꯒ ꯄꯣꯛꯃꯤꯟꯅꯕ ꯅꯨꯄꯥ ꯃꯄꯥꯒ ꯄꯣꯛꯃꯤꯟꯅꯕ ꯃꯆꯥ ꯀꯣ ꯍꯥꯏꯒꯗꯕ꯭ꯔꯥ ꯑꯥꯗꯣ ꯗꯦꯜꯍꯤꯗꯒꯤ ꯁꯤꯔꯥꯒ ꯉꯔꯥꯡ ꯉꯔꯥꯡ ꯅꯥ ꯉꯁꯤ ꯄꯨꯔꯛꯄꯥ ꯃꯥꯜꯂꯦ
ꯀꯗꯥꯏꯗꯒꯤ ꯍꯥꯏꯕ
ꯗꯦꯜꯍꯤꯗ ꯂꯩꯕ ꯊꯕꯛ ꯇꯧꯔ ꯂꯩꯕꯅꯦꯕ
ꯑꯣ ꯃꯅꯥꯎ ꯃꯄꯥꯒꯤ ꯃꯅꯥꯎ ꯅꯨꯨꯄꯥ
ꯃꯄꯥꯒꯤ ꯃꯅꯥꯎ ꯅꯨꯄꯥ ꯀꯤ ꯃꯨꯛꯀ ꯃꯆꯥꯅꯨꯄꯥ ꯑꯣꯏꯈ꯭ꯔꯕꯒꯣ ꯑꯗꯨꯃꯥꯏꯅ ꯍꯥꯏ ꯎꯝ
ꯎꯝ
ꯑꯗꯨ ꯑꯥ ꯁꯤꯔꯒ ꯁꯤꯔꯒ ꯉꯁꯤ ꯄꯨꯔꯛꯄꯥ ꯃꯥꯜꯂꯦ
ꯗꯤꯃꯥꯄꯨꯔ ꯔꯣꯝ ꯆꯠꯈ꯭ꯔꯕ ꯃꯥꯜꯂꯦ ꯑꯁꯤꯗꯗꯤ ꯄꯨꯔꯛꯇꯦ ꯏꯝꯐꯥꯜꯗꯗꯤ ꯃꯣꯏ ꯁꯤꯗꯤ ꯏꯔꯥꯡꯁꯨ ꯂꯩꯕꯅꯤꯅꯀꯣ
ꯎꯝ
ꯀꯩꯅꯣ ꯇꯧꯋꯦ ꯍꯥꯏ ꯑꯗꯨꯝ ꯆꯠꯈ꯭ꯔꯕ ꯃꯥꯜꯂꯦ ꯃꯣꯏ ꯃꯃꯥꯟꯅꯕꯒꯤ ꯀꯩꯅꯣ ꯕꯥꯔꯗꯦ ꯄꯥꯔꯇꯤ ꯂꯩꯌꯦ ꯍꯥꯏꯌꯦ ꯑꯗꯨꯒ ꯄꯥꯔꯇꯤ ꯂꯥꯏꯔꯒ ꯁꯤꯃꯨꯛ ꯑꯗꯨꯝ ꯁꯨꯏꯃꯤꯡ ꯄꯨꯜꯗ ꯁꯤꯔꯝꯃꯦ ꯍꯥꯏꯌꯦ ꯆꯞꯄ ꯀꯥꯟꯗ ꯑꯗꯨ ꯀꯃꯥꯏꯅ ꯇꯧꯕ꯭ꯔꯗꯤ ꯈꯪꯗꯦ ꯑꯩꯗꯤ
ꯑꯦ ꯌꯥꯝ ꯀꯤꯌꯦꯍꯦ
ꯑꯗꯨꯅꯦ
ꯅꯤꯁꯥꯒꯨꯝꯕ ꯆꯥꯕꯒꯤꯔꯣ ꯀꯔꯤ ꯇꯧꯕ꯭ꯔꯣ ꯀꯣ
ꯑꯗꯨ ꯆꯥꯕꯤꯒꯔꯥ ꯑꯗꯨ ꯑꯗꯨꯁꯨ ꯑꯩꯈꯣꯏꯗꯤ ꯎꯗ꯭ꯔꯕꯅꯤꯅ ꯀꯣ
ꯑꯁ ꯄꯥꯈꯪ ꯑꯣꯏꯔꯤꯌꯦ ꯌꯥꯝ ꯌꯥꯝ ꯅꯍꯥ ꯌꯥꯝ ꯅꯍꯥ ꯑꯣꯏꯔꯤꯌꯦ ꯑꯉꯥꯡ ꯅꯨꯡꯁꯤ
ꯁꯨꯝꯃꯛꯑꯦ ꯁꯨꯝꯕ ꯀꯗꯥꯏꯔꯣꯝꯗ ꯑꯣꯏꯕꯒꯤꯔꯥꯀꯣ
ꯈꯪꯗꯦ ꯑꯗꯨꯕꯨꯗꯤ ꯑꯩꯁꯨ ꯀꯔꯝꯅ ꯀꯃꯥꯏꯅ ꯁꯤꯕ꯭ꯔꯥ ꯍꯥꯏꯅ ꯄꯣꯁꯃꯣꯇꯦꯝꯒꯨꯝꯕ ꯇꯧꯕ ꯃꯥꯜꯂꯦ
ꯎꯝ
ꯑꯗꯨ ꯑꯩꯗꯤ ꯑꯩꯁꯨ ꯑꯃꯨꯛꯀꯗꯤ ꯍꯪꯁꯨ ꯍꯪꯅꯤꯡꯗ꯭ꯔꯕꯀꯣ ꯑꯃꯨꯛꯀ ꯍꯪꯉꯥꯗꯤ ꯍꯥꯏꯗꯤ ꯀꯣꯏꯁꯟ ꯌꯥꯝꯃꯜꯂꯦ ꯑꯃꯨꯛ ꯀꯥꯏꯔꯛꯒꯅꯤ ꯍꯥꯏꯕꯨ
ꯑꯗꯨꯝ ꯍꯪꯕ ꯌꯥꯏꯅ ꯑꯗꯨ ꯀꯔꯤ ꯀꯥꯏꯒꯦꯔꯣ
ꯑꯧ ꯍꯪꯕꯅꯦꯕ ꯉꯔꯥꯡꯁꯨ ꯑꯃꯨꯛ ꯑꯩꯅ ꯑꯅꯤꯔꯛ ꯍꯪꯕꯀꯣ
ꯎꯝ
ꯃꯥꯁꯦ ꯉꯔꯥꯡꯁꯦ ꯑꯗꯨ ꯋꯥꯔꯤꯗꯨ ꯇꯥꯈ꯭ꯔꯕꯒꯤ ꯄꯨꯡ ꯃꯔꯤꯗ ꯑꯗꯨꯒꯤ ꯃꯅꯥꯎ ꯅꯨꯄꯥꯗꯣ ꯑꯁꯤ ꯏꯝꯐꯥꯜꯗ ꯂꯩꯕ ꯑꯗꯨꯒꯤ ꯃꯅꯥꯛꯇ ꯆꯠꯈ꯭ꯔꯕ ꯃꯥꯜꯂꯦꯕ ꯄꯨꯡ ꯃꯔꯤꯗꯒꯤ ꯃꯥꯗꯤ ꯑꯗꯨꯒꯤ ꯃꯥꯅ ꯑꯩꯉꯣꯟꯗ ꯀꯣꯜ ꯇꯧꯔꯛꯄꯥꯗ ꯄꯨꯡ ꯇꯔꯨꯛ ꯇꯔꯥ ꯑꯗꯨꯝ ꯇꯥꯎꯔꯛꯄ ꯑꯗꯨꯒ ꯑꯩꯗꯤ ꯑꯗꯨꯒꯒꯨꯝꯅ ꯂꯩꯑꯦ ꯑꯗꯨꯒꯤ ꯌꯨꯝꯗ ꯂꯩꯌꯦ ꯈꯣꯠꯂꯦꯅ ꯍꯥꯏꯔꯛꯄ ꯑꯩꯁꯨ ꯐꯖꯅ ꯇꯥꯍꯧꯗ꯭ꯔꯕ ꯎꯝ ꯎꯝꯗꯤ ꯍꯥꯏꯔꯦ ꯂꯩꯔꯦ ꯑꯩꯁꯨ ꯑꯃꯨꯛꯀꯥ ꯗꯨꯀꯥꯟ ꯌꯧꯔꯒ ꯑꯃꯨꯛꯀꯥ ꯇꯦꯛꯁ ꯇꯧꯔ ꯁꯨꯃꯥꯏꯅ ꯍꯥꯏꯔ ꯂꯩꯕꯒꯤ ꯑꯗꯨ ꯍꯪꯔꯥꯒꯥ ꯁꯥꯎꯗꯤ ꯁꯥꯎꯗꯦ ꯑꯗꯨ ꯑꯣꯏꯔꯁꯨ ꯑꯗꯨꯝ ꯂꯩꯇ꯭ꯔꯕꯗꯣ ꯑꯗꯨꯝ ꯅꯤꯡꯁꯤꯡꯍꯟꯕꯗꯣ ꯇꯥ ꯇꯜꯂꯦꯕ ꯑꯩꯁꯨ ꯃꯤꯅ ꯀꯔꯤ ꯈꯟꯒꯦꯔꯥ ꯍꯥꯏꯕꯗꯣ
ꯑꯗꯨꯝ ꯌꯦꯡ ꯑꯗꯨꯝ ꯃꯃꯥꯟꯅꯕ ꯑꯩꯈꯣꯏꯗ ꯑꯗꯨꯝ ꯌꯦꯡꯉꯛꯄ ꯀꯥꯟꯗ ꯑꯥ ꯑꯗꯨꯝ ꯁꯤꯔꯝꯃꯦ ꯍꯥꯏꯌꯦ
ꯎꯝ
ꯉꯥꯡꯄꯣꯗꯨꯗ ꯑꯗꯨ ꯀꯔꯤ ꯑꯩꯗꯤ ꯉꯥꯛꯑꯦꯕ ꯑꯩꯗꯤ ꯃꯇꯝꯅ ꯐꯠꯇꯕ ꯃꯤꯅ ꯍꯤꯗꯥꯛꯒꯨꯝꯕ ꯄꯤꯖꯔ ꯊꯛ ꯁꯤꯍꯟꯕ꯭ꯔꯁꯨ ꯈꯪꯗꯦ ꯅꯠꯇ꯭ꯔꯣ
ꯑꯗꯨꯅꯦ ꯑꯦ ꯌꯥ ꯑꯦ ꯌꯥ ꯉꯥꯛꯑꯦ ꯎꯝ ꯉꯔꯥꯡ ꯅꯨꯡꯗꯥꯡꯅꯤ ꯍꯥꯏꯕꯀꯣ
ꯎꯝ ꯉꯔꯥꯡ ꯉꯔꯥꯡꯅꯨꯡꯗꯥꯥꯡ ꯍꯥꯏꯕ ꯇꯥꯔꯦꯅꯦ ꯍꯣꯏ ꯉꯔꯥꯡ ꯉꯔꯥꯡ ꯍꯥꯏꯔ ꯅꯍꯥꯟꯅ ꯍꯥꯏꯒꯦꯔꯣ ꯉꯔꯥꯡꯗꯣ ꯁꯟꯗꯦꯀꯣ
ꯁꯟꯗꯦ ꯍꯣꯏ
ꯁꯥꯇꯔꯗꯦꯒꯤ ꯅꯨꯡꯗꯥꯡꯗ ꯁꯤꯕꯅꯤꯅ ꯑꯗꯣ
ꯎꯝ ꯃꯥ ꯑꯗꯨꯒꯨꯝꯕ ꯋꯥꯔꯤ ꯇꯥꯗꯦꯍꯦ ꯑꯩꯈꯣꯏꯗꯤ
ꯎꯝ
ꯇꯤꯒꯥ ꯄꯥꯕ ꯅꯨꯄꯥꯗꯨꯗꯤ
ꯎꯝ
ꯑꯩꯈꯣꯏ ꯑꯁꯤ ꯀꯩꯅꯣꯗꯁꯨ ꯕꯤꯜꯗꯤꯡ ꯕꯤꯜꯗꯤꯡ ꯃꯊꯪꯛ ꯐꯥꯔꯁꯠ ꯐ꯭ꯂꯣꯔꯗꯒꯤ ꯇꯥꯕ ꯅꯨꯄꯥ ꯑꯃ ꯍꯣꯏ ꯗꯣꯡꯃ ꯀꯩꯅꯣ ꯅꯒꯥ ꯑꯃ ꯃꯥꯜꯂꯦ ꯅꯣꯡꯃꯩ ꯑꯣꯏꯕꯒꯤꯔꯥ ꯈꯪꯗꯦ ꯃꯥꯒꯤ ꯉꯛꯁꯝ ꯇꯦꯛꯑꯦ ꯍꯥꯏꯌꯦ ꯑꯗꯨꯒ ꯃꯥꯒꯤ ꯈꯨꯠꯁꯨ ꯇꯛꯑꯦ ꯍꯥꯏꯕ
ꯑꯁ ꯇꯜꯂꯦꯍꯦ ꯉꯥꯛꯏꯍꯦ ꯑꯩꯗꯤ ꯃꯄꯥꯟꯗꯁꯨ ꯆꯥꯅꯤꯡꯗꯦ ꯁꯤꯒꯨꯝꯕ ꯌꯥꯝꯃꯟꯕꯒꯤ ꯇꯜꯂꯦ
ꯎꯝ ꯇꯜꯂꯦ ꯁꯦꯡꯕ
ꯒ꯭ꯌꯥꯟ ꯇꯗ꯭ꯔꯦ
ꯅꯨꯡꯗꯥꯡꯗꯤ ꯀꯔꯤ ꯊꯣꯡꯉꯥ ꯆꯒꯦꯔꯣ
ꯈꯪꯗꯦ ꯀꯔꯤ ꯊꯣꯡꯁꯤ꯭ꯔꯥ ꯍꯦꯟꯖꯥꯡꯁꯨ ꯆꯥꯅꯤꯡꯕ ꯂꯩꯇꯦꯅꯦ ꯔꯤꯁ ꯑꯩꯗꯤ
ꯑꯩ ꯁꯣꯏ ꯁꯣꯏꯕꯨꯝ ꯍꯥꯏꯌꯦ ꯀꯩꯅꯣ ꯁꯣꯏꯕꯨꯝ ꯅꯠꯇꯕ ꯁꯣꯏꯖꯤꯟ ꯎꯁꯣꯏꯔ ꯎꯁꯣꯏ ꯀꯩꯅꯣ ꯐꯨꯠꯂꯒ ꯆꯥꯕ ꯖꯥꯠꯇꯣ ꯑꯗꯨ ꯆꯥꯎꯅ ꯂꯩꯔꯗꯤ ꯂꯧꯔꯒ ꯆꯥꯎꯅ
ꯌꯥꯗꯥꯔꯣ ꯅꯪꯗꯤ ꯀꯩꯅꯣ ꯗꯦꯡꯊꯗꯔꯣ ꯍꯥꯏꯔꯗꯤ
ꯑꯍꯣꯏ ꯍꯣꯏ ꯑꯗꯣ ꯑꯌꯥ ꯌꯥꯝ ꯆꯥꯅꯤꯡꯉꯦ ꯑꯩꯗꯤ
ꯑꯩꯗꯤ ꯆꯥꯏ ꯅꯍꯥꯟ ꯏꯆꯦꯅ ꯊꯥꯕꯤꯌꯦ ꯑꯩꯒꯤꯗꯃꯛꯇ
ꯌꯥ ꯌꯥꯝ ꯐꯩꯌꯦ ꯑꯗꯣ ꯆꯥꯅꯤꯡꯉꯦ ꯐꯨꯠꯂꯒꯥ ꯀꯩꯅꯣ ꯃꯦꯠꯂꯒꯥ ꯆꯥꯕꯗꯨ
ꯅꯍꯥꯟꯗꯣ ꯊꯣꯡꯉꯒ ꯆꯥꯔꯦ ꯑꯩꯅ ꯑꯁꯤꯗ ꯑꯅꯛꯄꯗ ꯂꯩꯔꯦ ꯂꯩꯔꯦ ꯂꯩꯕ ꯂꯣꯏꯔꯒ ꯑꯃꯨꯛꯀꯥ ꯏꯆꯦꯕꯨ ꯊꯥꯕꯤꯌꯣ ꯍꯥꯏꯕꯒꯤ ꯀꯩꯅꯣ ꯒꯥꯟꯅ ꯆꯦꯡꯅꯦ
ꯎꯝ
ꯀꯔꯤ ꯑꯃꯨꯛꯀꯥ ꯊꯥꯕꯤꯌꯦ ꯃꯥꯅ ꯑꯗꯨ ꯕꯦꯝꯕꯨꯁꯨꯗꯣ ꯊꯥꯕꯤꯔꯦ
ꯍꯥꯎꯅꯤ
ꯊꯣꯡꯉ ꯍꯥꯎꯏ ꯑꯩꯗꯤ ꯆꯥꯕ ꯄꯦꯟꯗꯦ ꯑꯩꯗꯤ ꯊꯣꯡꯉꯁꯨꯀꯣ ꯆꯆꯥ ꯍꯗ ꯍꯤꯗꯥꯛꯡꯈꯛꯇꯪ ꯇꯥꯕꯗꯣ ꯍꯥꯎꯋꯦꯕ ꯍꯥꯏꯗꯤ
ꯑꯗꯨꯒꯨꯝꯕ ꯎꯡ ꯎꯁꯣꯏꯗꯨꯗꯤ ꯎꯗꯕ ꯁꯤꯅꯗꯤ ꯏꯁꯁꯣꯏꯕꯨꯗꯤ ꯂꯩ ꯂꯩꯌꯦ ꯑꯗꯨꯕꯨ
ꯅꯣꯏ ꯗꯦ ꯆꯥꯎꯕꯔ ꯂꯥꯛ
ꯆꯥꯎꯕ ꯆꯖꯠꯇꯣ ꯑꯍꯣꯏ ꯌꯥꯝ ꯆꯥꯎꯕ ꯆꯖꯥꯠꯇꯣ ꯂꯩꯌꯦ
ꯑꯗꯨ ꯑꯩꯗꯤ ꯌꯥꯝ ꯆꯠꯅꯤꯡꯕ ꯑꯣꯏꯗꯦ ꯑꯗꯨꯗꯤ
ꯎꯝ ꯁꯣꯏꯕꯨꯝ ꯁꯣꯏꯕꯨꯝꯒꯨꯝꯕ ꯎꯝ ꯌꯥꯝ ꯀꯩꯅꯣ ꯇꯧꯕ ꯖꯥꯠꯇ ꯑꯣꯏꯔꯗꯤ ꯅꯨꯃꯤꯠ ꯑꯃ ꯑꯅꯤꯒꯤ ꯀꯩꯅꯣ ꯇꯤꯟꯕꯤꯔꯒ ꯁꯣꯏꯕꯨꯝ ꯆꯥꯕ ꯥꯠꯇꯨꯗꯤ ꯍꯥꯎꯋꯦ ꯑꯗꯨꯕꯨꯗꯤ ꯑꯗꯨꯒꯨꯝꯕ ꯥꯠꯇꯣ
ꯑꯗꯨꯗ ꯍꯣꯕꯗꯣ ꯅꯠꯇꯕ꯭ꯔꯣ ꯅꯪ ꯍꯥꯏꯔꯤꯗꯣ ꯎꯠꯇꯤ ꯊꯣꯡꯕ ꯌꯥꯕ ꯅꯠꯇ꯭ꯔꯣ ꯅꯪ ꯍꯥꯏꯕꯗꯣ ꯀꯔꯤꯕꯅ ꯇꯥꯕ꯭ꯔꯣ